ꯌꯥꯕ꯭ꯔꯅꯤ ꯏꯕꯨꯡꯉꯣ ꯅꯪꯕꯨ ꯀꯩꯗꯧꯔꯝꯃꯤꯅꯣ ꯄꯥꯕꯨꯡ ꯃꯁꯥ ꯉꯝꯗꯕꯗꯣ ꯈꯪꯗꯦ ꯁꯨꯝꯅꯦ ꯍꯦꯟꯖꯤꯜꯂꯛꯑꯦ ꯅꯪꯅꯗꯤ ꯄꯩꯁꯥ ꯇꯥꯜꯂꯤꯕꯅꯦ ꯍꯥꯏꯗꯨꯅꯅꯦ ꯌꯨꯝꯗꯒꯤ ꯆꯠꯊꯣꯛꯈ꯭ꯔꯦ ꯌꯨꯝꯁꯤꯗꯗꯤꯅꯦ ꯅꯨꯄꯥ ꯑꯃ ꯂꯩꯕꯁꯨ ꯅꯠꯇꯦ ꯑꯗꯣ ꯄꯥꯕꯨꯡꯒ ꯅꯪꯒ ꯅꯠꯇꯕ ꯑꯗꯨꯅꯅꯦ ꯁꯣꯝꯗꯅꯦ ꯅ ꯏꯆꯦꯗꯤꯅꯦ ꯇꯧꯐꯝꯁꯨ ꯈꯪꯗ꯭ꯔꯦ ꯇꯧꯔꯤꯁꯦ ꯅꯪꯗꯣ ꯑꯃꯨꯛꯇ ꯂꯥꯛꯅꯕ ꯇꯧꯔꯒꯅꯦ ꯀꯔꯤ ꯀꯔꯤꯅꯣ ꯈꯟꯅꯕ ꯌꯥꯕ ꯃꯈꯩꯗꯣ ꯑꯃꯨꯛꯇ ꯈꯟꯅꯅꯕ ꯇꯧꯁꯤ ꯄꯥꯕꯒꯤ ꯐꯤꯕꯝꯁꯦ ꯅꯣꯡꯃ ꯅꯣꯡꯃꯒꯤꯅꯦ ꯍꯦꯟꯖꯤꯜꯂꯛꯄꯗꯧꯅ ꯑꯗꯨꯝ ꯎꯔꯦ ꯈꯪꯗꯦ ꯏꯆꯦꯁꯨꯅꯦ ꯃꯥꯒꯤ ꯆꯥꯕ ꯊꯛꯄ ꯌꯥꯅꯕ ꯆꯤꯟꯖꯥꯛꯁꯦ ꯐꯅꯗꯤꯤ ꯆꯇꯣꯟ ꯇꯧꯗꯅꯅꯦ ꯆꯦꯛꯁꯤꯟꯅ ꯄꯤꯖꯅꯕ ꯍꯣꯠꯅꯕꯅꯤ ꯈꯪꯗꯦ ꯏꯟꯟ ꯀꯟꯈꯠꯇꯦꯅꯦ ꯑꯩꯅ ꯌꯨꯝꯗ ꯇꯧꯕꯁꯤꯅꯗꯤꯅꯦ ꯀꯌꯥ ꯀꯩꯗꯧꯗ꯭ꯔꯕ ꯃꯥꯜꯂꯤꯅꯦ ꯑꯗꯨꯝ ꯃꯥꯁꯨꯅꯦ ꯑꯩꯈꯣꯏꯅ ꯋꯥꯅ ꯍꯣꯠꯅꯖꯕꯁꯤ ꯆꯨꯕꯗ ꯁꯤꯃ ꯍꯥꯏꯕꯁꯨ ꯉꯝꯖꯗ꯭ꯔꯦ ꯑꯗꯨꯅ ꯅꯪꯗꯣ ꯂꯥꯛꯑꯒꯅꯦ ꯈꯟꯅꯔꯒ ꯀꯔꯤ ꯀꯔꯤꯅꯣ ꯑꯦ ꯁꯤꯅ ꯐꯩ ꯁꯤꯅ ꯐꯩ ꯍꯥꯏꯕꯗꯣ ꯏꯆꯤꯜ ꯏꯅꯥꯎ ꯇꯥꯟꯅꯗ꯭ꯔꯒꯗꯤ ꯋꯥ ꯇꯥꯅꯅꯕ ꯃꯤ ꯑꯃ ꯂꯩꯕꯁꯨ ꯅꯠꯇꯦ ꯑꯗꯣ ꯑꯩꯈꯣꯏꯒꯤꯗꯤ ꯆꯦꯛꯁꯤꯜꯂꯛꯑꯀꯥꯟꯗ ꯅꯪ ꯑꯩꯗꯒꯤ ꯍꯦꯟꯅ ꯂꯩꯇꯦꯅꯦ ꯑꯗꯨꯅ ꯑꯃꯨꯛꯇ ꯂꯥꯡꯅꯕ ꯇꯧꯅꯤ ꯌꯨꯝꯗ ꯅꯪꯕꯣ
ꯍꯣꯏ ꯏꯆꯦ ꯑꯩꯗꯣ ꯍꯧꯖꯤꯛꯁꯦ ꯊꯕꯛ ꯑꯃ ꯁꯨꯔꯤꯅꯦꯅ ꯇꯧꯔꯤꯁꯤꯦ ꯅꯨꯡꯇꯤꯒꯤ ꯄꯩꯁꯥ ꯄꯤꯕ ꯅꯨꯡꯇꯤꯒꯤ ꯄꯩꯁꯥ ꯁꯥꯗꯅ ꯈꯣꯠꯇꯅ ꯇꯧꯕꯁꯨ ꯅꯠꯇꯦ ꯊꯕꯛꯁꯦ ꯂꯣꯏꯁꯨ ꯂꯧꯕꯗꯤ ꯄꯩꯁꯥ ꯍꯥꯥꯁꯥ ꯍꯅ ꯍꯥꯏꯌꯦ ꯊꯕꯛ ꯁꯨꯕꯒꯤ ꯃꯄꯨꯁꯤꯦ ꯈꯔ ꯄꯩꯁꯥ ꯅꯨꯡꯁꯥ ꯈꯔ ꯉꯥꯡꯅꯕꯗ ꯈꯔ ꯋꯥꯕ ꯑꯣꯏꯌꯦ ꯑꯗꯨꯗꯨꯅ ꯑꯩꯁꯤꯦ ꯄꯩꯁꯥ ꯊꯕꯛꯁꯦ ꯁꯠ ꯁꯠ ꯂꯣꯏꯁꯤꯜꯂꯝꯃꯒ ꯄꯩꯁꯥꯁꯦ ꯂꯧꯔꯒ ꯂꯥꯛꯀꯗꯧꯕꯁꯨ ꯊꯕꯛꯁꯦ ꯑꯩ ꯈꯛꯇꯪꯗ ꯇꯧꯕ ꯅꯠꯇꯕꯅꯤꯅ ꯃꯌꯥꯝ ꯄꯨꯟꯅ ꯇꯧꯃꯤꯟꯅꯕꯅꯤꯅ ꯑꯩꯅ ꯍꯥꯊꯨ ꯍꯥꯊꯨ ꯇꯧꯔꯦ ꯑꯩꯅ ꯊꯨꯅ ꯂꯩꯅꯤꯡꯉꯦ ꯑꯩꯅ ꯈꯔ ꯌꯥꯝꯅ ꯇꯧꯁꯤꯜꯂꯒꯁꯨ ꯆꯞ ꯃꯥꯟꯅꯅ ꯂꯣꯏꯕ ꯉꯥꯏꯇꯣꯏꯅꯤ ꯑꯩꯒ ꯁꯥꯃꯤꯟꯅꯔꯤꯕ ꯑꯩꯒ ꯊꯕꯛ ꯇꯧꯃꯤꯟꯅꯔꯤꯕ ꯃꯌꯥꯝꯁꯤꯅꯁꯨ ꯇꯞꯅ ꯇꯞꯅ ꯃꯔꯤ ꯃꯂꯤ ꯑꯗꯨꯝ ꯇꯧꯔ ꯂꯩꯕꯅ ꯃꯔꯝ ꯑꯣꯏꯔꯒ ꯑꯩꯗꯣ ꯄꯩꯁꯥꯁꯨ ꯂꯨꯐꯝ ꯈꯪꯗ ꯄꯩꯁꯥ ꯍꯥꯏꯕꯁꯨ ꯈꯪꯗ ꯊꯕꯛ ꯂꯣꯏꯁꯤꯟꯕꯨ ꯈꯪꯗ ꯇꯧꯔꯒ ꯂꯩꯔꯤꯅꯤ ꯑꯩ ꯄꯥꯕꯨꯡꯒꯤ ꯑꯅꯥꯕꯗꯨ ꯈꯪꯉꯤ ꯇꯞꯅ ꯍꯧꯖꯤꯛ ꯐꯅꯌꯥꯝ ꯍꯦꯟꯖꯤꯜꯂꯝꯂꯗꯒꯤ ꯑꯩꯅ ꯃꯃꯥꯡ ꯆꯠꯈꯤꯕꯗ ꯐꯅꯌꯥꯝ ꯀꯩꯁꯨ ꯌꯥꯝ ꯀꯟꯅ ꯍꯧꯗꯕꯅꯤ ꯌꯥꯝꯅ ꯀꯟꯅ ꯂꯩꯍꯧꯕꯅꯦ ꯍꯧꯖꯤꯛ ꯀꯃꯥꯏꯅꯔꯝꯕ ꯐꯤꯕꯝ ꯂꯩꯔꯤꯅꯣꯁꯨ ꯈꯪꯕꯁꯨ ꯉꯝꯗꯦ ꯑꯩꯁꯨ ꯅꯨꯡꯉꯥꯏꯕ ꯅꯠꯇꯦ ꯁꯤꯗ ꯂꯩꯔꯤꯁꯦ ꯆꯥꯐꯝ ꯊꯛꯐꯝ ꯑꯝꯇ ꯈꯪꯄꯠꯇꯦ ꯑꯗꯨ ꯏꯆꯦꯒ ꯕꯕꯥꯒ ꯈꯛꯇꯪ ꯂꯩꯕꯅꯤ ꯑꯩꯁꯨ ꯈꯪꯉꯤ ꯑꯗꯨꯅ ꯆꯥꯅ ꯊꯛꯅꯕꯗꯣ ꯄꯩꯁꯥꯗꯣ ꯑꯩ ꯌꯥꯅ ꯌꯥꯅꯕ ꯈꯔ ꯊꯥꯔꯛꯄ ꯌꯥꯕ꯭ꯔꯥꯗꯤ ꯌꯦꯡꯒꯦ ꯑꯗꯨꯒ ꯂꯥꯛꯄꯗꯗꯤ ꯈꯔ ꯇꯞꯅ ꯂꯥꯛꯅꯕ ꯇꯧꯒꯦ ꯊꯕꯛꯁꯦ ꯑꯝꯇꯪ ꯂꯣꯏꯁꯤꯜꯂꯝꯃꯒ ꯂꯥꯛꯀꯦꯅ ꯈꯟꯕꯅꯦ ꯑꯗꯣ ꯌꯨꯝ ꯄꯨꯁꯤꯅ ꯊꯕꯛꯁꯦ ꯑꯃ ꯂꯣꯏꯕꯒ ꯑꯃ ꯑꯃ ꯂꯣꯏꯕꯒ ꯑꯃꯁꯨ ꯄꯤꯁꯜꯂꯛꯑꯦ ꯁꯤ ꯃꯔ ꯑꯣꯏꯔꯒ ꯇꯣꯛꯆꯒꯦꯅ ꯍꯥꯏꯕꯗ ꯊꯕꯛꯁꯦ ꯄꯨꯟꯅ ꯁꯨꯃꯤꯟꯅꯕꯅꯤꯅ ꯊꯕꯛ ꯁꯨꯃꯤꯟꯅꯕꯁꯤꯡꯁꯤꯅꯁꯨ ꯑꯩꯗꯣ ꯗꯛ ꯇꯣꯛꯈꯤꯕꯗ ꯁꯥꯎꯔꯒ ꯃꯊꯪꯒꯤ ꯊꯕꯛ ꯀꯧꯔꯛꯑꯣꯏꯅ ꯍꯥꯏꯕꯗꯒꯤ ꯑꯩꯗꯣ ꯊꯕꯛꯁꯦ ꯇꯧꯗꯕꯗꯤ ꯌꯥꯗꯕꯅꯤꯅ ꯑꯗꯨꯝ ꯇꯧꯔꯒ ꯂꯩꯔꯤ ꯍꯟꯗꯛꯀꯤꯁꯤꯃ ꯂꯣꯏꯔꯒꯗꯤ ꯑꯩꯗꯣ ꯉꯝꯅꯕ ꯍꯥꯏꯔ ꯇ ꯅꯤ ꯈꯪꯗꯦ ꯑꯃ ꯇꯧꯕꯅꯤ ꯈꯪꯗꯦ ꯇꯧꯔꯒ ꯂꯥꯛꯅꯕ ꯇꯧꯔꯒ ꯄꯩꯁꯥꯗꯨꯁꯨ ꯂꯥꯛꯄ꯭ꯔꯥ ꯐꯣꯏꯕ꯭ꯔꯥ ꯈꯔꯒ ꯄꯨꯔꯛꯅꯕ ꯑꯗꯣ ꯑꯥ ꯕꯕꯥꯒꯤ ꯑꯅꯥꯕꯁꯤ ꯁꯨꯃꯥꯏꯅ ꯇꯧꯔꯁꯤ ꯑꯩꯒꯤ ꯃꯄꯥꯟꯂꯣꯝꯗ ꯏꯃꯥꯟꯅꯕ ꯑꯃ ꯂꯩꯕꯗꯣ ꯑꯗꯨꯝꯕ ꯑꯅꯥꯕ ꯂꯥꯏꯌꯦꯡꯕ ꯀꯔꯤ ꯀꯔꯥ ꯈꯪꯕ ꯍꯩꯕ ꯑꯃ ꯂꯩꯕꯗꯣ ꯑꯗꯨꯗ ꯍꯥꯏꯐꯦꯠ ꯍꯪꯉꯒ ꯇꯥꯟꯅꯅꯕꯗꯤ ꯇꯧꯁꯦ ꯃꯅꯤꯄꯨꯔꯗ ꯂꯥꯏꯌꯦꯡꯉꯤꯅꯦꯅ ꯇꯧꯕꯁꯤꯁꯨ ꯑꯗꯨꯝ ꯊꯕꯛ ꯁꯨꯕꯝ ꯅꯣꯝꯕꯝꯁꯨ ꯈꯪꯗꯦ ꯄꯩꯁꯥꯁꯤꯁꯨ ꯃꯆꯥꯥ ꯃꯆꯥ ꯃꯆꯥ ꯃꯆꯥ ꯀꯌꯥꯃ ꯆꯠꯂꯤ ꯑꯗꯨꯒ ꯐꯔꯛꯄ꯭ꯔꯥ ꯍꯥꯏꯕꯁꯨ ꯑꯝꯇ ꯐꯔꯛꯇꯕ ꯄꯩꯁꯥ ꯁꯨꯝ ꯆꯠꯅꯕ ꯃꯆꯥꯛ ꯑꯣꯏꯔꯒ ꯇꯣꯛꯏ ꯑꯗꯨꯗꯨꯅ ꯃꯄꯥꯟꯂꯣꯝꯗꯥ ꯆꯠꯍꯜꯂꯒ ꯑꯝꯇꯪ ꯌꯦꯡꯍꯟꯅꯤꯡꯉꯤ ꯑꯩꯗꯤ ꯆꯠꯄꯁꯤꯁꯨ ꯏꯆꯦꯒ ꯆꯠꯄ ꯇꯥꯗꯣꯏꯅꯦ ꯑꯩꯒꯗꯤ ꯆꯠꯄ ꯌꯥꯔꯔꯣꯏ ꯑꯩꯅ ꯁꯤꯗ ꯊꯕꯛ ꯏꯪꯈꯥꯡ ꯁꯨꯔꯒ ꯄꯩꯁꯥ ꯅꯨꯡꯁꯥꯗꯣ ꯈꯔ ꯄꯤꯔꯛꯄ ꯈꯣꯠꯂꯛꯄꯗꯣ ꯑꯩꯅ ꯇꯧꯗꯣꯔꯤꯕꯅꯤꯅ ꯃꯄꯥꯟꯜ ꯂꯣꯝꯗ ꯆꯠꯂꯒ ꯊꯕꯛ ꯇꯧꯕꯝꯁꯨ ꯈꯪꯉꯣꯏ ꯑꯗꯨꯗꯨꯅ ꯑꯩꯗꯣ ꯍꯟꯗꯛꯀꯤ ꯊꯕꯛꯁꯤꯦ ꯂꯨꯕꯗ ꯌꯥꯅꯕ ꯇꯧꯔꯒ ꯂꯥꯛꯑꯒ
ꯆꯨꯝꯃꯦ ꯆꯨꯝꯃꯦ ꯅꯪꯅ ꯍꯥꯏꯔꯤꯗꯨꯁꯨꯅꯦ ꯅꯪ ꯑꯗꯨꯅꯁꯨ ꯑꯗꯨ ꯅꯠꯇ꯭ꯔꯗꯤ ꯏꯆꯤ ꯏ ꯄꯣꯛꯒꯤꯗꯤꯅꯦ ꯎꯄꯥꯏꯁꯨ ꯂꯩꯇꯕ ꯅꯪꯅ ꯇꯥꯜꯂꯛꯇ꯭ꯔꯗꯤ ꯏꯆꯦꯅ ꯁꯤꯗ ꯑꯅꯦ ꯐꯤ ꯈꯔꯥ ꯁꯔꯤꯕꯅꯤ ꯁꯥ ꯌꯦꯟ ꯈꯔ ꯂꯣꯏꯔꯤꯕꯅꯤ ꯃꯔꯨꯞ ꯃꯆꯥ ꯇꯦꯛ ꯇꯦꯛ ꯇꯦꯛ ꯍꯇꯥꯥꯛ ꯑꯃ ꯑꯅꯤ ꯍꯧꯔꯤꯕꯅꯤ ꯍꯥꯏꯗꯨꯅ ꯇꯧꯕꯁꯤꯅꯗꯤꯅꯦ ꯑꯣꯏꯕꯗꯤ ꯌꯥꯕ ꯅꯠꯇ꯭ꯔꯦ ꯑꯗꯣ ꯌꯦꯡꯉꯣ ꯄꯥꯕꯨꯡꯁꯦ ꯄꯩꯁꯥ ꯇꯤꯡꯗꯕ ꯂꯥꯏꯌꯦꯡꯁꯪꯁꯤꯗꯅꯦ ꯑꯗꯨꯝ ꯌꯦꯡꯂꯡꯒ ꯂꯩꯔꯦꯗꯅ ꯌꯦꯡꯉꯒ ꯂꯩꯔꯕꯅꯤꯅꯦ ꯈꯨꯗꯣꯡ ꯆꯥꯗꯕꯁꯦ ꯌꯥꯝꯅ ꯃꯥꯏꯌꯣꯛꯅꯩꯑꯦꯕ ꯂꯝꯕꯤ ꯊꯣꯡ ꯊꯨꯝꯒꯤꯁꯨꯅꯦ ꯃꯥꯌꯣꯛꯅꯔꯤꯁꯦ ꯌꯥꯝꯅ ꯌꯥꯝꯃꯦ ꯑꯍꯤꯡ ꯅꯣꯡꯌꯥꯏꯗꯅꯦ ꯀꯩꯅꯣ ꯇꯧꯅꯤꯡꯉꯛꯄꯁꯨ ꯌꯥꯎꯋꯤꯗꯣ ꯍꯣꯁꯄꯤꯇꯥꯜ ꯀꯩꯅꯣꯗ ꯂꯥꯏꯌꯦꯡ ꯁꯪꯗ ꯆꯠꯄ ꯗꯔꯀꯥꯔ ꯇꯥꯔꯛꯄ ꯃꯇꯝꯁꯨ ꯌꯥꯎꯏꯗꯣ ꯑꯗꯨꯗꯗꯤꯅꯦ ꯂꯩꯅꯕꯗꯤ ꯑꯝꯇ ꯅꯠꯇꯕꯅꯤꯅꯅꯦ ꯌꯦꯡꯉꯣꯏ ꯒꯥꯔꯤ ꯊ ꯆꯅꯅꯕ ꯀꯩꯅꯣꯗꯣ ꯂꯩꯅꯗꯕꯅꯤꯅ ꯃꯤꯒꯤꯗꯒꯤ ꯋꯥꯏꯔꯒ ꯆꯠꯂꯦ ꯂꯝꯕꯤꯁꯤꯅꯁꯨꯅꯦ ꯐꯕꯅꯤ ꯅꯠꯇ꯭ꯔꯕꯅꯤ ꯅꯪ ꯑꯍꯥꯟꯁꯨꯅꯦ ꯂꯝꯕꯤꯁꯤꯗ ꯆꯠꯄꯗꯅꯦ ꯌꯦꯡꯉꯣ ꯅꯪꯒꯤ ꯄꯥꯕꯨꯡꯁꯦ ꯑꯅꯥꯕ ꯍꯦꯟꯖꯜꯂꯛ ꯅꯦ ꯃꯈꯣꯡꯁꯦ ꯍꯧꯖꯤꯛ ꯌꯥꯗꯕꯤ ꯂꯩꯔꯤꯁꯦ ꯑꯩꯈꯣꯏꯒꯤ ꯂꯝꯕꯤꯁꯤꯗꯅꯦ ꯆꯠꯂꯨꯕꯗꯒꯤꯅꯤ ꯑꯗꯨꯗꯒꯤꯗꯤꯅꯦ ꯑꯅꯥ ꯂꯥꯏꯌꯦꯡꯅꯕ ꯄꯣꯠ ꯆꯩ ꯄꯣꯠꯂꯝꯁꯤꯁꯨꯅꯦ ꯐꯖꯅ ꯊꯝꯕꯤꯗꯕꯅꯤꯅꯅꯦ ꯁꯤꯒꯤ ꯂꯥꯏꯌꯦꯡꯁꯪꯁꯤꯗ ꯏꯃꯥ ꯏꯆꯦ ꯄꯥꯕꯨꯡꯒꯤꯁꯦ ꯁꯤꯅꯤ ꯁꯤ ꯇꯧꯔꯒ ꯐꯔꯅꯤꯗꯤ ꯍꯥꯏꯔꯅꯤ ꯑꯗꯨꯒꯗꯤꯅꯦ ꯀꯔꯤꯝꯇꯗꯤ ꯂꯩꯕꯗꯤ ꯉꯝꯃꯔꯣꯏ ꯑꯗꯒꯤ ꯃꯣꯏꯅ ꯂꯥꯏꯌꯦꯡꯅꯕ ꯄꯣꯠ ꯆꯩꯗꯣ ꯁꯨꯗ꯭ꯔꯕꯅꯤꯅ ꯐꯖꯅ ꯌꯦꯡꯕꯤꯗ꯭ꯔꯦ ꯌꯦꯡꯗꯕꯅꯤꯅ ꯁꯤꯗ ꯇꯧꯔꯤꯅꯦ ꯍꯥꯏꯕꯗꯣ ꯈꯪꯗ꯭ꯔꯦ ꯑꯗꯒꯤ ꯃꯣꯏꯅ ꯍꯥꯏꯔꯛꯄ ꯈꯔꯗꯨꯁꯨꯅꯤ ꯏꯆꯦꯅꯦ ꯂꯩꯕ ꯉꯝꯗ꯭ꯔꯦ ꯈꯪꯗꯦꯅ ꯇꯧꯔꯤꯁꯦ ꯂꯥꯏꯔꯕꯁꯤꯅꯅꯦ ꯈꯨꯡꯒꯪꯁꯤꯗ ꯌꯥꯝꯅ ꯃꯥꯥꯏꯌꯣꯛꯅꯔꯤ ꯑꯗꯨꯗꯒꯤꯗꯤꯅꯦ ꯉꯁꯤ ꯂꯥꯛꯑꯣ ꯍꯥꯏꯔꯝꯃꯒ ꯅꯦ ꯆꯠꯂꯅꯤ ꯑꯗꯨꯒꯗꯤ ꯂꯥꯏꯌꯦꯡꯅꯕ ꯃꯤꯗꯣ ꯑꯃꯨꯛ ꯂꯥꯛꯑꯝꯃꯔꯣꯏ ꯑꯃꯨꯛꯅꯦ ꯍꯜꯂꯅꯤ ꯁꯤꯁꯦ ꯑꯗꯒꯤꯗꯤꯅꯦ ꯏꯆꯦꯅ ꯆꯠꯇꯕ ꯅꯨꯃꯤꯠꯇꯅꯅꯦ ꯃꯣꯏꯅ ꯍꯦꯛ ꯂꯥꯛꯑꯝꯃꯅꯤ ꯑꯗꯨꯅꯅꯦ ꯄꯥꯕꯒꯤ ꯐꯤꯕꯝꯁꯦ ꯁꯣꯟꯊꯔꯛꯏꯕꯅꯤ ꯇꯧꯔꯤꯁꯤꯦ ꯍꯥꯏꯒꯨꯝꯗꯅꯅꯦ ꯅꯪ ꯒꯤꯅꯦ ꯃꯄꯥꯟꯗ ꯂꯩ ꯍꯥꯏꯕ ꯅꯃꯥꯟꯅꯕꯗꯣ ꯑꯗꯨꯒ ꯇꯥꯅꯔꯒꯅꯦ ꯏꯆꯤꯟ ꯏ ꯀ꯭ꯋꯥꯅꯦ ꯄꯩꯁꯥꯁꯤ ꯀꯔꯤ ꯀꯩꯅꯣ ꯈꯤꯇꯪ ꯇꯥꯟꯅꯔꯒꯅꯦ ꯄꯥꯕꯁꯦ ꯋꯥꯔꯕꯁꯨ ꯋꯥꯅ ꯐꯗꯕ ꯌꯥꯗꯦ ꯈꯜꯂꯒ ꯑꯃꯨꯛꯇ ꯍꯣꯠꯅꯁꯤꯁꯨ ꯏꯆꯤꯅꯨꯄ ꯈꯪꯗꯦ ꯄꯥꯕꯒꯤ ꯃꯑꯣꯡꯁꯦ ꯌꯦꯡꯕꯗꯗꯤ ꯏꯆꯦꯁꯦ ꯌꯥꯝꯅ ꯅꯨꯡꯉꯥꯏꯇ꯭ꯔꯦ ꯄꯥꯕꯁꯦ ꯑꯃꯨꯛꯇꯅꯦ ꯑꯁ ꯈꯪꯗꯦ ꯄꯁꯥꯅ ꯃꯤꯑꯣꯏꯕꯒꯤ ꯄꯨꯟꯁꯤꯁꯦ ꯂꯩꯕ ꯌꯥꯕ ꯅꯠꯇꯦꯗꯣ ꯑꯗꯨꯅ ꯍꯧꯖꯤꯛ ꯃꯃꯤꯉꯩꯁꯤꯗꯅ ꯑꯩꯒꯤꯗꯤ ꯁꯣꯜꯂꯕꯁꯨ ꯁꯣꯟꯅ ꯄꯥꯕ ꯑꯃ ꯂꯩꯕꯁꯤꯅꯅꯦ ꯃꯌꯥꯝꯅꯅꯦ ꯏꯖꯠ ꯁꯟꯃꯥꯟ ꯇꯧꯔꯒꯅꯤ ꯍꯤꯡꯉꯤꯁꯦ ꯄꯥꯕ ꯂꯩꯇꯕꯗꯅꯦ ꯃꯌꯥꯝꯅ ꯁꯤꯠꯄꯤꯔꯣꯏꯗꯣꯔꯤꯕꯅꯤ ꯋꯥꯔꯕꯁꯨ ꯋꯥꯅ ꯑꯗꯨꯅꯗꯤ ꯈꯔ ꯍꯣꯠꯅꯧꯕꯁꯤꯅꯗꯤ ꯐꯠꯇꯕ꯭ꯔꯥꯗꯣ
ꯍꯣꯏ ꯏꯆꯦ ꯑꯩꯁꯨ ꯍꯟꯗꯛꯀꯤ ꯊꯕꯛꯁꯦ ꯂꯣꯏꯅꯔꯒꯗꯤ ꯊꯣꯛꯂꯛꯅꯕ ꯇꯧꯔꯒꯦ ꯑꯗꯨ ꯆꯠꯄ ꯈꯣꯠꯄꯒꯤ ꯁꯤꯟꯕ ꯂꯥꯡꯕꯗꯣ ꯏꯆꯦꯅ ꯍꯥꯏꯠ ꯀꯩꯁꯨ ꯍꯧꯕꯤꯔꯝꯃꯣ ꯑꯩꯒꯤ ꯊꯕꯛꯁꯦ ꯀꯩꯁꯨ ꯀꯨꯏꯒꯗꯧꯕꯁꯨ ꯃꯥꯟꯗꯦ ꯉꯁꯤ ꯍꯞꯇꯥ ꯑꯅꯤ ꯑꯃꯃꯨꯛ ꯂꯩꯔꯀꯥꯟꯗ ꯂꯣꯏꯔꯛꯄꯗꯤ ꯌꯥꯏ ꯑꯗꯨꯒ ꯆꯠꯅꯕ ꯇꯧꯒ ꯂꯩꯀꯥꯏꯒꯤ ꯑꯈꯜ ꯍꯥꯟꯅ ꯃꯄꯥꯟ ꯂꯝꯗ ꯆꯠꯈꯤꯕ ꯑꯍꯜ ꯂꯃꯟ ꯑꯈꯪ ꯑꯍꯩ ꯈꯔꯁꯨ ꯍꯥꯏꯐꯦꯠ ꯇꯥꯟꯅꯅꯤꯡꯉꯤ ꯑꯗꯨꯗꯨꯒ ꯇꯞꯅ ꯏꯪꯅ ꯐꯖꯅ ꯆꯠꯅꯕ ꯑꯐꯕ ꯅꯨꯃꯤꯠ ꯑꯃꯁꯨ ꯌꯦꯡꯅꯤꯡꯉꯤ ꯑꯅꯥꯕ ꯑꯌꯦꯡꯕ ꯆꯠꯄꯅꯤꯅ ꯑꯩꯗꯣ ꯕꯕꯥꯒꯤ ꯊꯕꯛꯁꯨ ꯑꯣꯏꯔꯦ ꯑꯅꯥꯕꯒꯤꯁꯨ ꯑꯣꯏꯔꯦ ꯑꯗꯨꯗꯨꯅ ꯑꯐꯕ ꯅꯨꯃꯤꯠ ꯌꯦꯡꯉꯒ ꯁꯣꯔ ꯈꯨꯝꯐꯝ ꯌꯦꯡꯉꯒ ꯈꯣꯡꯗꯣꯛ ꯊꯥꯡꯗꯣꯛꯍꯟꯅꯤꯡꯉꯦ ꯑꯗꯣ ꯌꯦꯡꯉꯁꯤ ꯑꯍꯜ ꯂꯃꯟ ꯈꯔꯁꯨ ꯁꯨ ꯑꯗꯨꯝ ꯂꯩꯀꯥꯏꯒꯤ ꯇꯥꯟꯅꯔꯒ ꯑꯗꯨꯃꯥꯏꯅ ꯇꯧꯅꯕ ꯄꯩꯁꯥ ꯅꯨꯡꯁꯥꯒꯤꯗꯤ ꯏꯆꯦ ꯀꯩꯁꯨ ꯊꯣꯏꯗꯣꯛꯄ ꯋꯥꯜꯔꯂꯣꯟꯗꯨꯗ ꯑꯩꯅ ꯃꯔꯨꯞ ꯃꯇ ꯇꯦꯛ ꯇꯦꯛ ꯌꯥꯎꯔꯤꯌꯦ ꯍꯟꯗꯛ ꯄꯩꯁꯥ ꯈꯔ ꯆꯥꯎꯅ ꯐꯪꯒꯗꯧꯕ ꯑꯃꯗꯤ ꯂꯩꯌꯦ ꯃꯁꯤꯁꯦ ꯑꯩꯗꯣ ꯈꯔ ꯉꯟꯅ ꯂꯧꯊꯣꯛꯑꯒꯦꯅ ꯍꯥꯏꯔꯒ ꯂꯧꯊꯣꯛ ꯌꯥꯕ꯭ꯔꯥ ꯌꯦꯡꯒꯦ ꯑꯗꯨꯗꯨꯒ ꯑꯁꯤꯒꯤ ꯄꯩꯁꯥꯁꯤꯒ ꯇꯧꯔꯒ ꯑꯩꯒꯤ ꯊꯕꯛ ꯍꯟ ꯐꯪꯉꯛꯏꯕ ꯊꯕꯛꯀꯤ ꯄꯩꯁꯥꯁꯤꯒ ꯄꯨꯟꯁꯤꯜꯂꯛꯀꯥꯟꯗ ꯀꯣꯟꯅꯕ꯭ꯔꯗꯨ ꯌꯦꯡꯉꯁꯤ ꯏꯃꯥꯟꯅꯕ ꯈꯪꯅꯕꯅꯦꯅ ꯍꯥꯏꯕꯒꯤ ꯋꯥꯅꯤ ꯃꯥꯁꯨ ꯃꯤꯒꯤ ꯁꯪꯁꯊꯥꯟꯗ ꯊꯕꯛ ꯇꯧꯕꯅꯤꯅ ꯄꯩꯁꯥꯗꯣ ꯀꯩꯁꯨ ꯌꯥꯝꯅ ꯆꯥꯊꯣꯛꯀꯦꯩ ꯀꯩꯁꯨ ꯄꯩꯁꯥꯗꯨ ꯌꯥꯝꯅ ꯍꯟꯊꯒꯦ ꯈꯣꯠꯀꯦꯅ ꯍꯥꯏꯕ ꯃꯇꯝꯗ ꯁꯪꯁꯊꯥꯟꯗ ꯌꯥꯔꯛꯇꯕꯗ ꯃꯥꯁꯨꯩ ꯀꯩꯁꯨ ꯍꯥꯏꯕ ꯉꯝꯃꯣꯏ ꯑꯗꯨꯅ ꯏꯃꯥꯟꯅꯕꯒꯤ ꯃꯐꯝꯗ ꯆꯠꯂꯒ ꯌꯦꯡꯕꯅ ꯍꯥꯏꯕꯁꯦ ꯄꯩꯁꯥ ꯑꯗꯨꯝ ꯑꯃ ꯇꯥꯗꯣꯏꯅꯤ ꯑꯃꯒ ꯑꯃꯒ ꯑꯗꯨꯝ ꯆꯠꯈꯤꯕ ꯈꯣꯠꯈꯤꯕ ꯆꯞ ꯃꯥꯟꯅꯅ ꯑꯗꯨꯝ ꯂꯩꯇꯣꯏꯅꯤ ꯃꯄꯥꯟꯂꯣꯝꯗ ꯆꯠꯂꯒ ꯌꯦꯡꯉꯨꯔꯦꯅ ꯍꯥꯏꯕꯗꯨꯒꯤ ꯃꯤ ꯈꯔ ꯂꯨꯝꯒꯗ꯭ꯔꯥ ꯑꯗꯨꯃꯗꯤ ꯑꯗꯨ ꯅꯠꯇꯕ ꯑꯗꯩꯗꯤ ꯑꯗꯨꯝ ꯆꯞ ꯃꯥꯟꯅꯗꯣꯔꯤꯕꯅꯤ ꯑꯗꯣ ꯕꯕꯥꯒꯤ ꯑꯅꯥꯕꯁꯤ ꯑꯗꯨꯝ ꯌꯦꯡꯉꯒꯗꯤ ꯄꯩꯁꯥꯗꯣ ꯆꯪꯉꯁꯨ ꯆꯪꯉ ꯌꯦꯡꯉꯒꯗꯤ ꯐꯔꯛꯀꯗꯧꯕ ꯂꯥꯏꯅꯥ ꯃꯥ ꯑꯗꯨ ꯃꯑꯣꯡ ꯌꯦꯡꯁꯤ ꯑꯗꯨꯃꯥꯏꯅ ꯇꯧꯔꯒ ꯆꯥꯕ ꯊꯛꯄꯗꯨꯁꯨ ꯈꯔ ꯖꯣꯇꯣꯟ ꯇꯧꯕ ꯈꯣꯠꯄꯗꯣ ꯏꯆꯦꯅ ꯈꯔ ꯁꯦꯟꯅꯕꯤꯗꯕ ꯅꯠꯇ꯭ꯔꯗꯤ ꯑꯅꯧꯄꯥꯅꯗꯤ ꯎꯥꯏ ꯂꯩꯇꯦ ꯍꯧꯖꯤꯛ ꯁꯤꯗ ꯂꯩꯔꯒ ꯀꯩꯝꯇ ꯈꯪꯕꯁꯨ ꯅꯠꯇꯦ ꯀꯔꯤ ꯆꯥꯔꯤꯕꯅꯣ ꯀꯔꯤ ꯇꯧꯔꯤꯕꯅꯣ ꯑꯗꯨꯅ ꯑꯩꯁꯨ ꯍꯥꯏꯐꯦꯠ ꯋꯥꯔꯤ ꯁꯥꯟꯅꯔꯒ ꯏꯃꯥꯟꯅꯕꯗꯣ ꯍꯪꯉꯛꯀꯦ ꯆꯥꯕ ꯌꯥꯕ ꯌꯥꯗꯕ ꯕꯥꯒꯤ ꯐꯤꯕꯝꯗꯣ ꯍꯥꯏꯔꯒ ꯑꯗꯨ ꯏꯆꯦꯅꯁꯨ ꯍꯥꯏꯐꯦꯠ ꯃꯑꯣꯡꯗꯣ ꯌꯦꯡꯉ ꯌꯦꯡꯉ ꯄꯤꯖꯕꯤꯔꯛꯑꯣ ꯑꯗꯨꯝ ꯐꯗꯣꯛ ꯑꯩꯅ ꯂꯥꯛꯄꯗ ꯑꯗꯨꯝ ꯑꯩꯁꯨ ꯑꯗꯨꯝ ꯑꯉꯝꯕ ꯁꯦꯕꯥꯗꯤ ꯇꯧꯒ ꯍꯧꯖꯤꯛꯇꯤ ꯑꯅꯧꯕ ꯄꯩꯁꯥꯗꯣ ꯇꯧꯂꯛꯄ ꯅꯠꯇ꯭ꯔꯗꯤ ꯑꯇꯩꯗꯤ ꯎꯄꯥꯏ ꯑꯝꯇ ꯂꯩꯇꯦ ꯑꯗꯨꯅ
ꯍꫭꯏꯅꯦ -ꯍꫭꯏꯅꯦ꯫ ꯆꯨꯝꯃꯤꯅꯦ ꯅꯪꯅ ꯍꯥꯏꯔꯤꯗꯣ ꯑꯗꯨꯅꯦ ꯏꯆꯦꯁꯨꯅꯦ ꯈꯜꯂꯤꯕꯅꯦ꯫ ꯑꯥ ꯁꯤꯒꯤꯅꯦ ꯁꯤꯟꯅꯕ ꯄꯥꯕꯒꯤ ꯁꯤꯟꯅꯕ ꯍꯥꯏꯕꯁꯤꯃꯗꯤ ꯅꯪꯪꯅꯗꯤ ꯌꯨꯝꯗ ꯂꯩꯇ꯭ꯔꯕꯅꯤꯅ ꯀꯔꯤꯗꯤ ꯎꯄꯥꯏ ꯂꯩ ꯏꯆꯦꯅ ꯂꯣꯏꯅ ꯇꯧꯕ ꯇꯥꯕꯅꯤ ꯇꯧꯁꯨ ꯇꯧꯒꯅꯤ ꯄꯥꯕꯒꯤꯕꯨꯅꯦ ꯀꯔꯤꯒꯤ ꯇꯧꯔꯣꯏꯗꯣꯔꯤꯕꯅꯣ ꯑꯗꯨꯒ ꯅꯪꯅ ꯍꯥꯏꯈꯤꯕꯗꯣ ꯌꯥꯝꯅ ꯆꯨꯝꯃꯤ ꯃꯄꯥꯟꯂꯣꯝꯗ ꯆꯠꯂꯒꯅꯦ꯫ ꯐꯥꯟꯅꯕ ꯈꯪꯅꯕꯒ ꯍꯦꯛꯇ ꯐꯒꯅꯤ ꯍꯥꯏꯕꯗꯣ ꯑꯗꯨꯕꯨꯗꯤ ꯂꯩ ꯈꯣꯟꯇꯦꯗ ꯍꯥꯏꯕꯗꯤ ꯑꯗꯨꯅ ꯈꯔ ꯐꯒꯗꯕ ꯄꯩꯁꯥ ꯅꯨꯡꯁꯥ ꯑꯩꯈꯣꯏꯒꯤꯁꯨ ꯌꯦꯡꯉꯒꯗꯤ ꯈꯔ ꯃꯐꯝ ꯆꯥꯒꯗꯕ ꯍꯥꯏꯕ ꯑꯃ ꯌꯦꯡꯕ ꯍꯥꯏꯗꯨꯅꯤ ꯆꯤꯟꯖꯥꯛ ꯆꯥꯕ ꯊꯛꯄꯒꯤꯗꯤꯅꯦ ꯑꯁ꯫ ꯏꯆꯦꯅꯅꯕꯁ ꯊꯣꯡꯅ ꯋꯥꯅ ꯍꯣꯠꯅꯈ꯭ꯔꯕꯖꯥꯠꯅꯤ ꯄꯥꯕꯁꯤ ꯀꯩꯗ ꯁꯣꯏꯈꯤꯒꯗꯒꯦ ꯍꯥꯏꯗꯅ ꯑꯗꯣ ꯅꯪꯅ ꯍꯥꯏꯕꯅꯤꯅꯅꯦ ꯑꯩ ꯈꯔꯒ ꯍꯦꯟꯅꯅꯦ ꯆꯦꯛꯁꯤꯟꯒꯦ ꯆꯦꯛꯁꯤꯟꯅꯤꯡꯉꯥꯏꯗꯤ ꯂꯩꯇ꯭ꯔꯕꯅꯤ ꯁꯤꯗꯒꯤ ꯍꯦꯟꯅ ꯑꯗꯨꯕꯨꯅꯦ ꯑꯃꯨꯛꯀꯁꯨ ꯆꯦꯛꯁꯤꯟꯒꯅꯤ ꯏꯅꯥꯎꯅ ꯄꯋꯥꯥꯟꯅ ꯂꯒꯅꯦ ꯅꯪꯅꯊꯟꯗꯅ ꯀꯩꯗꯧꯕꯩ ꯄꯨꯊꯣꯔꯝꯗꯣꯏꯅꯣ ꯏꯆꯦꯁꯨꯅꯦ ꯑꯦ ꯑꯁꯤꯗ ꯂꯩꯅ ꯂꯩꯅꯤ ꯏꯆꯦ ꯄꯩꯁꯥ ꯃꯌꯥꯝ ꯑꯃ ꯇꯨꯡꯁꯤꯂꯛꯄꯅꯤꯗ ꯌꯥꯝꯅꯕꯗꯤ ꯅꯠꯇꯦꯗ ꯌꯥꯝꯕ ꯍꯥꯏꯁꯦ ꯏꯆꯦꯟꯅꯅꯥꯄꯤꯤ ꯈꯔ ꯆꯥꯕ ꯁꯥ ꯉꯥ ꯈꯔ ꯌꯣꯟꯕ ꯏꯪꯈꯣꯜꯒꯤ ꯈꯔ ꯄꯣꯠ ꯆꯍꯤ ꯍꯗꯦ ꯑꯗꯨꯅꯦ ꯇꯦꯛ ꯇꯦꯛ ꯄꯩꯁꯥ ꯃꯔꯨꯞ ꯑꯃꯅꯤ ꯌꯥꯎꯋꯦ ꯑꯗꯨꯒꯅꯦ ꯌꯥꯝꯅ ꯋꯥꯅ ꯇꯨꯡꯁꯤꯜꯂꯒꯅꯦ ꯈꯔ ꯊꯝꯃꯤꯌꯦ ꯑꯁꯤꯅ ꯀꯣꯟꯗ ꯁꯤꯖꯤꯟꯅꯅꯕ ꯍꯥꯏꯗꯅ ꯑꯗꯨꯗꯣ ꯁꯤꯖꯤꯟꯅꯅꯕ ꯇꯧꯔꯁꯤ ꯐꯔꯦ ꯐꯔꯦ ꯅꯪꯁꯨꯅꯦ ꯊꯕꯛꯇꯣ ꯋꯥꯔꯨꯕꯒꯤꯅꯦ ꯆꯥꯛ ꯏꯁꯤꯡ ꯆꯥꯊꯣꯛ ꯋꯥꯔꯝꯗꯅꯤ ꯐꯠꯥꯖꯔꯣꯏ ꯏꯆꯦꯁꯨꯨꯅꯦꯌꯥ ꯄꯥꯕꯒꯤ ꯆꯥꯅꯕ ꯀꯩꯀꯩ ꯅꯨꯡꯈꯤꯗ ꯌꯦꯡꯉꯨꯈꯤꯒꯦ ꯊꯝꯃꯦ ꯊꯝꯃꯦ